ꯍꯜꯂꯣ
ꯑꯣ ꯌꯥꯔꯕꯣ
ꯌꯥꯔꯦ
ꯅꯪꯅ ꯔꯤꯐ꯭ꯔꯦꯁ ꯇꯧꯗꯕꯩ ꯑꯣꯏꯔꯝꯅꯤꯌꯦ
ꯇꯧꯕꯗ ꯇꯧꯗꯤ ꯇꯧꯕꯅꯦꯕ ꯑꯗꯨ ꯌꯥꯝ ꯊꯨꯅ ꯑꯃꯨꯛ ꯇꯧꯁꯤꯟꯕꯔꯝꯅꯤ
ꯑꯣ ꯍꯣ ꯍꯣ ꯍꯣꯏ ꯑꯣꯏꯔꯝꯅꯤ ꯑꯗꯨꯒꯤ
ꯅꯣꯛꯅꯤꯡꯕ ꯍꯥꯏꯇꯥꯔꯦ ꯌꯥꯝ ꯅꯣꯛꯅꯤꯡꯗꯗ ꯈꯔ ꯑꯗꯨꯝ ꯅꯣꯛꯅꯤꯡꯉ ꯂꯩꯕꯗꯣ ꯀꯥꯏ
ꯀꯩꯒꯤꯅꯣ
ꯈꯪꯗꯦꯗ ꯀꯩꯗꯧꯔꯝꯃꯤꯅꯣ ꯑꯗꯨꯝ ꯇꯨꯝꯃꯤꯕ꯭ꯔꯣ
ꯎꯝ ꯂꯩꯔꯝꯕꯅꯦ ꯁꯨꯝ ꯀ꯭ꯂꯥꯁ ꯆꯠꯀꯦ ꯇꯧꯔꯝꯕꯗꯒꯤ ꯍꯥꯏꯔꯣ ꯑꯥ ꯍꯥꯏꯔꯣ ꯍꯥꯏꯔꯛꯑꯣ
ꯅꯠꯇꯦ ꯅꯪ ꯀꯂ꯭ꯥꯁ ꯆꯠꯀꯦ ꯍꯥꯢꯔꯣ
ꯆꯠꯀꯦ ꯇꯧꯔꯝꯕꯗꯒꯤꯅꯦ ꯆꯠꯇꯔꯦ ꯆꯠꯂꯔꯣꯏ ꯍꯥꯏꯕ
ꯀꯩꯒꯤ
ꯂꯩꯇꯔꯦ ꯍꯥꯏꯕ ꯀ꯭ꯂꯥꯁ ꯇꯧꯅꯕ ꯎꯝ
ꯑꯍꯣ ꯑꯩꯈꯣꯏꯗꯤ ꯑꯗꯨꯃꯥꯏꯅ ꯑꯗꯨꯝ ꯇꯧꯕꯅꯤꯅꯦ ꯀ꯭ꯂꯥꯁꯇꯣ ꯀꯩ ꯍꯥꯏꯁꯦ ꯀ꯭ꯂꯥꯁ ꯑꯃ ꯑꯅꯤ ꯂꯩꯔꯒ ꯑꯃꯨꯛ ꯒꯦꯞ ꯂꯩꯕꯗꯣ
ꯎꯝ ꯆꯠꯅꯤꯡꯗꯦ ꯍꯥꯏꯕ ꯑꯗꯣ ꯍꯦꯛꯇ
ꯍꯣꯏ ꯑꯗꯨꯃꯥꯏꯅ ꯇꯧꯕꯗꯣ ꯇꯟꯕ ꯒꯦꯞ ꯂꯩꯔꯗꯤ ꯑꯃꯨꯛ ꯀꯧꯔꯛꯀꯅꯤ ꯑꯗꯨ ꯃꯇꯨꯡ ꯑꯃꯨꯛ ꯂꯩꯔꯅꯤ ꯑꯃꯨꯛ ꯀꯧꯔꯛꯀꯅꯤ ꯒꯦꯞꯃꯨꯛ ꯂꯩꯒꯅꯤꯅ ꯇꯧꯕꯗꯣ ꯇꯟꯕ ꯍꯥꯏꯇꯥꯔꯦ ꯑꯗꯨꯒ ꯀ꯭ꯂꯥꯁꯇꯤ ꯄꯨꯡ ꯃꯔꯤ ꯐꯥꯎ ꯇꯧꯕ ꯑꯦꯠ ꯐꯤꯐꯇꯤꯗꯒꯤ ꯄꯨꯡ ꯃꯔꯤ ꯐꯥꯎ ꯇꯧꯔꯒ ꯒꯦꯐ ꯃꯌꯥꯝ ꯂꯩꯕꯗꯣ
ꯑꯣ
ꯑꯗꯨꯒꯤ ꯑꯁ ꯑꯗꯨꯗꯣ ꯑꯦꯇꯦꯟꯗꯦꯟꯁ ꯑꯃꯨꯛ ꯁꯨꯗ꯭ꯔꯗꯤ ꯑꯃꯨꯛ ꯗꯤꯇꯦꯜ ꯆꯥ ꯑꯦꯛꯖꯥꯝ ꯊꯥꯍꯟꯗꯕꯒꯨꯝꯕ ꯑꯗꯨꯒ ꯃꯇꯥꯡ ꯃꯇꯥꯡꯅ ꯑꯣꯖꯥꯈꯣꯏ ꯂꯥꯛꯇ꯭ꯔꯒ ꯑꯣꯖꯥ ꯑꯩꯈꯣꯏ ꯂꯥꯛꯇ꯭ꯔꯀꯥꯟꯗꯗꯤ ꯑꯩꯈꯣꯏ ꯑꯇꯦꯟ ꯑꯩꯈꯣꯏ ꯇꯤ ꯂꯥꯛꯑꯒ ꯑꯩꯈꯣꯏ ꯑꯦꯇꯦꯟꯗꯦꯟꯁꯁꯤ ꯂꯧꯕꯤꯗꯕ ꯑꯗꯨ ꯈꯣꯏ ꯂꯥꯛꯇ꯭ꯔꯗꯤ ꯃꯣꯏꯅ ꯑꯦꯇꯦꯟꯗꯦꯟꯁꯤ ꯁꯨꯂꯥꯛ
ꯇꯧꯕꯅꯦ
ꯃꯣꯏꯗꯤ ꯂꯥꯛꯇ꯭ꯔꯀꯥꯟꯗꯗꯤ ꯑꯩꯈꯣꯏ ꯂꯥꯛꯑꯀꯥꯟꯗ ꯑꯩꯅ ꯍꯥꯏꯕꯗꯤ ꯀꯣꯂꯦꯖꯁꯤꯅꯀꯣ ꯃꯣꯏ ꯂꯥꯛꯇ꯭ꯔꯁꯨ ꯑꯩꯈꯣꯏ ꯂꯥꯛꯑꯗꯤ ꯑꯦꯇꯦꯟꯗꯦꯟꯁ ꯂꯧꯍꯧꯒꯗꯕꯅꯦꯕ
ꯎꯝ
ꯗꯨꯃꯥꯏ ꯇꯧꯗꯕ ꯍꯥꯏ ꯇꯥꯔꯦ ꯑꯩꯈꯣꯏꯁꯦ
ꯎꯝ ꯅꯪ ꯀꯅꯥ ꯀꯅꯥ ꯂꯩꯃꯤꯟꯅꯩꯅꯣ ꯅꯊꯟꯗ ꯂꯩꯕ꯭ꯔꯣ
ꯃꯊꯟꯇ ꯅꯠꯇꯦ ꯍꯥꯟꯅꯗꯤ ꯑꯩꯈꯣꯏ ꯍꯣꯁꯇꯦꯜ ꯂꯩꯕꯗ ꯃꯤ ꯑꯍꯨꯝ ꯑꯣꯏꯕꯅꯦꯕ
ꯔꯨꯝ ꯑꯃꯥꯗ
ꯎꯝ ꯑꯗꯨ ꯑꯩꯈꯣꯏ ꯍꯥ ꯍꯟꯗꯛ ꯐꯥꯔꯁ ꯗꯦꯗꯅ ꯀꯥꯎꯈ꯭ꯔꯦ ꯀꯥ ꯍꯣꯡꯕꯅꯦꯕ
ꯎꯝ
ꯑꯗꯨꯗ ꯏꯃꯥꯟꯅꯕ ꯑꯃꯗꯣ ꯃꯥꯗꯣ ꯍꯣꯡꯅꯤꯡꯗꯦ ꯍꯥꯏꯕ ꯑꯗꯨꯒꯤ ꯍꯣꯡꯅꯤꯡꯗꯦ ꯍꯥꯏꯕ
ꯑꯣ
ꯑꯗꯨꯒꯤ ꯑꯩꯒ ꯏꯃꯥꯟꯅꯕ ꯑꯃꯒ ꯆꯠꯂꯦ ꯃꯥ ꯂꯩꯍꯧꯒꯦ ꯑꯃ ꯂꯩꯍꯧ ꯑꯗꯨ ꯍꯧꯖꯤꯛ ꯃꯤꯅꯤ ꯂꯩ
ꯑꯣ꯫
ꯃꯤ ꯑꯅꯤ ꯈꯛꯇ ꯂꯩꯕꯁꯦ ꯑꯩꯒꯤꯗꯤ ꯌꯥꯝ ꯅꯨꯡꯉꯥꯏꯕ
ꯃꯤ ꯌꯥꯝꯗꯕꯒꯤ
ꯑꯣ꯫ ꯃꯤ ꯌꯥꯝꯕꯗꯤ ꯆꯤꯟꯗ ꯆꯤꯟꯕ ꯂꯥꯡꯁꯨ ꯂꯥꯡ
ꯑꯣ ꯂꯥꯏꯔꯤꯛ ꯄꯥꯕꯗ ꯗꯤꯁꯇꯕ ꯇꯧꯋꯦ ꯅꯠꯇ꯭ꯔꯣ꯫
ꯑꯗꯣ ꯂꯥꯏꯔꯤꯛ ꯄꯥꯕꯗꯤ ꯁꯨꯛꯍꯧ ꯍꯥꯎꯗ꯭ꯔꯤꯗ ꯍꯧꯖꯤꯛꯐꯥꯎꯗꯤ
ꯎꯝ ꯑꯗꯨꯅꯤ ꯂꯥꯏꯔꯤꯛ ꯄꯥꯕ ꯍꯥꯏꯁꯦ ꯍꯣꯠꯅꯕ ꯀꯟꯕ
ꯅꯪꯗꯤ ꯅꯠꯇꯦꯀꫭ ꯍꯧꯖꯤꯛꯇ ꯏꯉꯣꯟꯗ ꯂꯥꯏꯔꯤꯛ ꯇꯝꯕ ꯋꯥꯗꯦ ꯍꯥꯏꯔꯝꯕꯗꯣ ꯅꯪ ꯅꯠꯇꯦꯀꯣ
ꯀꯩꯅꯣ ꯂꯥꯏꯔꯤꯛ ꯇꯝꯕ ꯋꯥꯗꯦꯕꯣ꯫
ꯃꯤ ꯑꯃ ꯑꯩꯉꯣꯟꯗ ꯂꯥꯏꯔꯤꯛ ꯇꯝꯕ ꯁꯨꯡꯋꯥ ꯋꯥꯗꯦ ꯍꯥꯏꯔꯛꯄ ꯑꯗꯨꯒꯤ ꯑꯩꯅ ꯅꯪ ꯅꯪꯅ ꯑꯦꯛꯖꯥꯝ ꯊꯥꯔꯛꯄꯗꯨ ꯅꯪꯒꯤ ꯅꯪꯁꯦ ꯅꯣꯠꯁ ꯈꯛꯇ ꯇꯧꯔꯛꯄꯩꯔꯥ ꯍꯥꯏꯕꯅꯤ
ꯑꯣ ꯅꯪ ꯈꯠꯅꯕ ꯍꯦꯛꯇ ꯍꯧꯖꯜꯂꯨꯔꯦ꯫
ꯑꯗꯨꯗ ꯑꯗꯨꯒ ꯑꯩꯅ ꯍꯥꯏꯕ ꯅꯪ ꯁꯦꯟꯇꯔ ꯏꯁꯇ꯭ꯔꯤꯛ ꯑꯣꯏꯗꯕ꯭ꯔꯥ ꯅꯠꯇ꯭ꯔꯒ ꯅꯪꯒꯤꯅ ꯅꯣꯠꯁ ꯈꯔ ꯇꯧꯔꯛꯄꯒꯤ꯫ ꯂꯥꯏꯔꯤꯛ ꯇꯝꯕꯁꯦ ꯋꯥꯗꯦ ꯍꯥꯏꯕꯗꯤ ꯍꯥꯏꯕꯅꯤꯗ
ꯅꯨꯄꯥꯔꯣ ꯅꯨꯄꯤꯔꯣ
ꯑꯗꯣ ꯃꯥꯁꯨ ꯂꯥꯁꯇꯗꯤ ꯐꯥꯒꯤ ꯇꯧꯕꯅꯦ ꯍꯥꯏꯔꯛꯑꯦ
ꯅꯪꯅ ꯉꯝꯍꯧꯔꯦ ꯅꯠꯇ꯭ꯔꯥ
ꯎꯝ ꯑꯩꯗꯤ ꯌꯥꯝ ꯍꯩꯅꯗꯕ ꯍꯥꯏꯇꯥꯔꯦ ꯃꯤ ꯑꯃꯁꯨꯀꯣ ꯍꯥꯟꯅꯀꯣ ꯃꯥꯁꯨ ꯅꯔꯁꯤꯡ ꯇꯝꯕꯅꯦꯕ
ꯎꯝ
ꯃꯥꯁꯦ ꯂꯣꯏꯈ꯭ꯔꯕ
ꯎꯝ꯫
ꯇꯝꯕ ꯂꯣꯏꯈ꯭ꯔꯕ ꯃ ꯊꯕꯛ ꯇꯧꯕ ꯍꯧꯕ ꯑꯗꯣ ꯅꯔꯁꯤꯡ ꯅꯔꯁꯅꯦꯅ ꯋꯥꯕꯕꯨꯗꯤ ꯋꯥꯔꯝꯒꯅꯦꯕ꯫ ꯑꯗꯣ ꯑꯩ ꯑꯦꯛꯖꯥꯝ ꯂꯩꯕꯅꯦꯕ ꯑꯗꯨꯝ ꯃꯇꯝꯗ ꯁꯤꯃꯤꯁꯇꯔ ꯑꯦꯛꯖꯥꯝ ꯐꯥꯏꯅꯦꯜ ꯑꯦꯛꯖꯥꯝꯗꯣ ꯑꯗꯨ ꯋꯥꯅ ꯏꯁꯇꯦꯖ ꯃꯌꯥꯝꯗꯨ ꯂꯥꯏꯔꯤꯛ ꯄꯥꯁ ꯍꯥꯏꯁꯔ ꯄꯥꯁ ꯈꯛꯇꯑꫭꯏꫪꯁꯨ ꯇꯧꯍꯧꯅꯤ ꯍꯥꯏꯅ ꯀꯟꯅ ꯍꯣꯠꯅꯔꯤꯉꯩꯗ ꯃꯥꯅ ꯃꯥꯗ ꯗꯨꯌꯨꯇꯤ ꯆꯠꯂꯒ ꯈꯔꯗꯤ ꯋꯥ ꯃꯥꯜꯂꯦ
ꯎꯝ ꯎꯝ ꯎꯝ
ꯑꯗꯣ ꯑꯩꯉꯣꯟꯗ ꯑꯦꯛꯖꯥꯝꯅ ꯍꯦꯟꯅ ꯅꯨꯡꯉꯥꯏꯌꯦ꯫ ꯁꯤ ꯇꯧꯋꯦ ꯁꯔꯨꯛꯄꯨꯗꯤ ꯍꯥꯏꯔꯛꯄ꯫
ꯑꯣ
ꯊꯕꯛ ꯇꯧꯋꯦꯁꯔꯨꯛꯄꯨꯗꯤ ꯑꯦꯛꯖꯥꯝ ꯑꯗꯨꯝ ꯊꯥꯔ ꯂꯩꯒꯦ ꯍꯥꯏꯔꯛꯄ ꯑꯗꯨꯒꯤ ꯑꯩꯅ ꯑꯩꯖꯦ ꯄꯦꯟꯗ꯭ꯔꯕ ꯍꯥꯏꯇꯥꯔꯦ꯫ ꯆꯤ ꯊꯤꯅ ꯉꯥꯡꯕꯤꯕꯅ ꯑꯦ ꯊꯕꯛ ꯇꯤ ꯋꯥꯔꯁꯨ ꯀꯩ ꯍꯥꯏꯁꯥꫪ ꯎꯝ ꯅꯨꯃꯤꯠ ꯆꯨꯞꯄ ꯇꯧꯕꯁꯨ ꯅꯠꯇꯦ ꯇꯪꯈꯥꯏꯒꯨꯝꯕ ꯈꯛꯇ ꯇꯧꯔꯒ ꯑꯗꯨꯝ ꯍꯜꯂꯒ ꯄꯣꯊꯥꯕ ꯌꯥꯏꯗꯅ ꯑꯗꯨ ꯑꯦꯛꯖꯥꯝꯗꯤ ꯑꯃꯨꯛ ꯄꯥꯕ ꯈꯪꯗ꯭ꯔꯗꯤ ꯁꯥꯎꯕ ꯗꯨꯃꯥꯏ ꯏꯁꯇ꯭ꯔꯦꯁ ꯂꯩꯌꯦꯗꯅ ꯑꯗꯨꯝ ꯐꯦꯜ ꯑꯣꯏꯒꯗ꯭ꯔꯥꯒꯨꯝꯕ ꯈꯟꯕ ꯄꯥꯁ ꯃꯥꯔꯛ ꯌꯥꯎꯔꯔꯣꯏꯗ꯭ꯔꯥꯒꯨꯝꯕ ꯈꯟꯕ ꯏꯁꯇ꯭ꯔꯦꯁ ꯃꯌꯥꯝ ꯂꯩꯕꯗꯣ ꯀꯤꯕꯁꯨ ꯂꯩꯕ ꯏꯁꯇ꯭ꯔꯦꯁꯁꯨ ꯂꯩꯕ ꯀꯩ ꯀꯩꯅꯣ ꯃꯌꯥꯝ ꯂꯩ ꯀꯥꯟꯗ ꯃꯥꯅ ꯊꯕꯛ ꯃꯁꯥ ꯋꯥꯕꯒꯤ꯫ ꯑꯁ ꯑꯦꯛꯖꯥꯝ ꯂꯩꯔꯅꯅꯨꯡꯉꯥꯏ ꯍꯥꯏꯔꯛꯄ ꯑꯗꯨꯢ ꯑꯩꯅ ꯑꯥꯎ ꯈꯔ ꯁꯥꯎꯁ ꯌꯥꯝ ꯁꯥꯎꯕꯕꯨꯗꯤ ꯑꯣꯏꯗꯨꯗ ꯑꯗꯨ ꯑꯣꯏꯔꯁꯨ ꯄꯦꯟꯗꯕꯗꯣ
ꯍ
ꯑꯗꯨꯒꯤ ꯑꯩꯅ ꯐꯖꯅ ꯉꯥꯡꯁꯤꯟꯕꯅꯤ ꯑꯗꯨ ꯃꯥꯁꯨ ꯃꯥꯅ ꯍꯥꯏꯔꯛꯄꯅꯦ ꯑꯩꯗꯤ ꯑꯩꯒꯤ ꯑꯦꯛꯖꯥꯝꯗꯨ꯫ ꯌꯥꯝ ꯂꯨꯅ ꯇꯧꯔꯛꯇꯦ ꯍꯥꯏꯔꯦ ꯃꯥꯁꯨ ꯑꯗꯨꯝ ꯑꯦ ꯁꯦ ꯂꯥꯏꯔꯤꯛ ꯄꯥꯗꯕꯤꯗ ꯑꯗꯨꯝ ꯄꯥꯁ ꯇꯧꯔꯛꯑꯦ ꯍꯥꯏ ꯃꯥꯗꯤ ꯅꯔꯁꯤꯡꯒꯤ ꯃꯇꯝꯗꯁꯨ ꯀ꯭ꯂꯥꯁ ꯇꯨꯌꯦꯜꯕ ꯃꯇꯝꯁꯨ ꯀ꯭ꯂꯥꯁ ꯇꯦꯟ ꯃꯇꯝꯁꯨ ꯑꯗꯨꯝ ꯌꯥꯝ ꯂꯥꯏꯅ ꯄꯥꯁ ꯇꯧꯔꯛꯦ ꯍꯦꯅ ꯄꯥꯗ꯭ꯔꯁꯨ ꯑꯗꯨꯕꯨ ꯑꯣꯏꯔꯝꯅꯦꯕ ꯎꯝ
ꯎꯝ ꯅꯨꯄꯥꯔꯣ ꯅꯨꯄꯤꯔꯣ
ꯅꯨꯄꯤ
ꯑꯣ꯫
ꯗꯣ ꯑꯩꯗꯤ꯫ ꯀꯩ ꯍꯥꯏꯗꯔꯦ ꯍꯣꯠ ꯍꯣꯠꯅꯗꯕꯤꯗꯣ ꯄꯥꯁ ꯇꯧꯔꯛꯄꯈꯣꯏꯗꯤ ꯌꯥꯝ ꯂꯥꯏꯅ ꯈꯜꯂꯝꯒꯅꯦꯕ ꯑꯗꯣ ꯄꯥꯔꯀꯣ ꯇꯧꯔꯛꯄ ꯈꯣꯏꯗꯤ ꯑꯗꯨꯃꯥꯏꯅ ꯍꯥꯏꯕꯗꯣ ꯇꯜꯂꯦꯕ꯫
ꯍꯣꯏ ꯍꯣꯏ ꯍꯣꯏ
ꯃꯤꯅ ꯀꯟꯅ ꯍꯣꯠꯅꯔꯒ ꯋꯥ ꯂꯩꯔꯒ ꯃꯥꯅ ꯌꯥꯝ ꯂꯥꯏꯅ ꯍꯥꯏꯕꯤꯕꯗꯣ
ꯑꯧ ꯑꯧ ꯍꯥꯏꯌꯨ ꯌꯥꯗ꯭ꯔꯣ꯫ ꯊꯕꯛꯇꯣ ꯈꯨꯗꯤꯡꯃꯛ ꯋꯥꯗꯕ ꯂꯩꯇꯦ ꯍꯥꯏꯕ ꯌꯥꯗ꯭ꯔꯣ
ꯎꯝ
ꯂꯥꯏꯔꯤꯛ ꯇꯝꯕꯁꯨ ꯋꯥꯏ ꯊꯕꯛ ꯇꯧꯕꯁꯨ ꯋꯥꯏ ꯂꯣꯏꯅ ꯋꯥꯏ꯫
ꯅ ꯋꯥꯥꯏ ꯆ ꯑꯩꯒꯤ ꯀꯩꯅꯣ ꯆꯥꯕ ꯐꯥꯎ ꯋꯥꯗꯦ ꯋꯥꯏ ꯀꯥꯏꯁꯤꯗ
ꯑꯗꯨꯅꯦ
ꯑꯦ ꯑꯩꯈꯣꯏꯁꯦ ꯍꯋꯥꯏ ꯈꯛꯇ ꯆꯥꯔ ꯂꯩꯕ ꯋꯥꯏꯅꯦ ꯑꯩꯈꯣꯏꯗꯤ ꯀꯩꯅꯣ ꯆꯥꯛ ꯆꯥꯔꯝꯗꯥꯏꯒꯗꯣ ꯑꯁ ꯆꯥꯛ ꯆꯥꯛ ꯌꯥꯝ ꯂꯥꯝꯃꯁꯨ ꯋꯥꯈꯜ ꯇꯧꯕꯗꯣ
ꯑꯥ ꯑꯥ ꯑꯥ
ꯀꯔꯤ ꯍꯟꯖꯥꯡ ꯄꯤꯒꯗ꯭ꯔꯥ ꯍꯥꯎꯋꯦꯅꯦ ꯑꯗꯨꯝ ꯈꯜꯂ ꯂꯩꯕꯗꯣ꯫
ꯎꯝ ꯅꯣꯏ ꯏꯟꯁꯇꯤꯇ꯭ꯌꯨꯠꯀ ꯅꯣꯏꯅ ꯂꯩꯗꯨꯒ ꯅꯛꯅꯕ꯭ꯔꯣ
ꯎ ꯌꯥꯏ ꯂꯣꯏꯅꯪ ꯅ ꯀꯩꯅꯣ ꯑꯩꯈꯣꯏ ꯑꯩꯈꯣꯏ ꯀꯣꯂꯦꯖꯇꯣ ꯑꯩ ꯀꯝꯄꯥꯎꯟ ꯆꯞꯃꯥꯟꯅꯩ꯫
ꯑꯣ ꯃꯅꯨꯡꯗ ꯑꯗꯨꯝ ꯂꯩꯔꯤꯔꯣ ꯀꯦꯝꯄꯁ ꯃꯅꯨꯡꯗ꯫ ꯑꯗꯨꯗꯤ ꯅꯣꯏꯗꯣ ꯍꯣꯁꯇꯦꯜ ꯀꯣꯂꯦꯖꯀꯤ ꯍꯣꯁꯇꯦꯜ ꯑꯣꯏꯗꯣꯏꯔꯥ
ꯎꯝ
ꯑ ꯑꯣ ꯑꯣ ꯑꯣ
ꯑꯣ ꯍꯣ
ꯀꯩ ꯂꯝꯗꯅꯣ
ꯗꯅꯦ ꯅꯣꯠ ꯄꯟꯖꯥꯕ
ꯑꯣ ꯂꯩꯕ ꯅꯨꯡꯉꯥꯏꯕ꯭ꯔꯣ꯫
ꯑꯩꯁꯁ ꯏꯕ ꯅꯨꯡꯉꯥꯏꯕ꯭ꯔꯣ ꯈꯨꯍꯪꯗꯣ ꯁꯤꯠꯇꯕ ꯑꯃ ꯌꯥꯎꯕ ꯁꯤ ꯇꯧꯋꯤꯀ ꯀꯒꯤ ꯇꯧꯕꯅꯤ ꯅꯨꯡꯉꯥꯏꯇꯦ ꯋꯥꯏꯗ ꯁꯥꯅ ꯁꯥꯕꯅꯦ
ꯎꯝ ꯌꯥꯝ ꯑꯍꯨꯝꯁꯤꯗꯒꯤꯗꯤ ꯍꯦꯟꯅ ꯁꯥꯔꯝꯅꯤ ꯑꯗꯨꯅ ꯍꯦꯟꯅ ꯌꯥꯝ
ꯎꯝ ꯐ ꯤ ꯐꯣꯔꯇꯤ ꯋꯥꯟ ꯐꯣꯔꯇꯤ ꯇꯨ ꯐꯣꯔꯇꯤ ꯊ꯭ꯔꯤ ꯐꯣꯔꯇꯤ ꯐꯥꯏꯚ ꯌꯧꯕ ꯃꯇꯝ ꯂꯩ ꯃꯥꯥꯟꯂꯦ꯫
ꯎꯝ ꯎꯝ ꯎꯝ
ꯃꯨꯟꯒꯦ ꯇꯧꯋꯤꯅꯦ ꯑꯩꯈꯣꯏꯁꯦ ꯃꯤ ꯃꯤ ꯅꯨꯡꯊꯤꯟ ꯗꯥꯒꯨꯝꯕ ꯂꯥꯛꯑꯒ ꯁꯥꯏꯔꯗꯤ ꯆꯤꯂꯒ ꯁꯥꯏꯔꯗꯤ ꯍꯥꯥꯞꯄ ꯕꯣꯏꯜꯅꯤ ꯍꯥꯏꯔꯛꯀꯅꯤ
ꯅꯪꯗꯣ ꯋꯥ ꯌꯥꯝ ꯋꯥ ꯌꯥꯝ ꯐꯖꯅ ꯉꯥꯡꯉꯦ ꯍꯥꯏꯕ
ꯁꯤꯁꯤ ꯎꯝ ꯍꯔꯥꯎꯍꯟꯒꯦ ꯇꯧꯋꯦ ꯅꯪꯁꯦ ꯀꯥꯏꯗꯩ
ꯑꯁꯦꯡꯕꯒꯤꯅꯦ ꯍꯥꯏꯖꯟꯅꯕ ꯅꯠꯇꯤꯌꯦ
ꯑꯥ
ꯑꯩꯈꯣꯏ ꯑꯩꯈꯣꯏ ꯑꯥꯗꯒꯤ ꯂꯥꯛꯄ ꯀꯩꯅꯣꯁꯨ ꯃꯌꯥꯝ ꯂꯩꯑꯦꯗ
ꯀꯔꯤ
ꯑꯩꯈꯣꯏ ꯑꯥꯗꯒꯤ ꯂꯥꯛꯄꯗꯣ ꯂꯥꯛꯃꯤꯟꯅꯕꯈꯣꯏꯗꯣ
ꯏꯃꯥꯟꯅꯕ
ꯅꯠꯇꯦ ꯍꯣꯏ ꯏꯃꯟꯅꯕ ꯍꯥꯏꯁꯨ ꯃꯤ ꯌꯥꯝꯃꯦꯕ ꯑꯩꯈꯣꯏ ꯃꯅꯤꯄꯨꯔꯗꯒꯤ
ꯑꯣ ꯃꯅꯤꯄꯨꯔꯗꯒꯤ ꯂꯥꯛꯄ ꯃꯤꯉꯩꯗꯣ
ꯎꯝ ꯑꯩꯁ ꯌꯥꯝꯃꯟꯕꯒꯤ ꯍꯤꯟꯗꯤꯒ ꯉꯥꯡꯕꯩ ꯃꯩꯇꯩ ꯂꯣꯟ ꯑꯗꯨꯝ ꯉꯥꯡꯉꯥ ꯂꯩ ꯆꯍꯤ ꯑꯃ ꯌꯧꯔꯛꯄꯁꯤ ꯍꯤꯟꯗꯤ ꯈꯪꯗ꯭ꯔꯦ
ꯎꯝ ꯎꯝ ꯑꯗꯒꯤꯅꯦ ꯑꯃ ꯅꯣꯏꯅ ꯋꯥ ꯉꯥꯡꯕꯗꯣ ꯅꯪ ꯑꯗꯨꯝ ꯑꯃ ꯈꯣꯏꯔꯒ ꯉꯥꯡꯉꯦꯗꯅ ꯑꯗꯣ ꯌꯥꯝ ꯐꯖꯅ ꯉꯥꯡꯕ ꯃꯤꯁꯨ ꯑꯗꯨꯝ ꯊꯦꯡꯅꯩꯕꯀꯣ ꯑꯩꯅ ꯊꯦꯡꯅꯕꯗ
ꯎꯝ
ꯑꯗꯣ ꯃꯣꯏꯗꯣ ꯁꯦꯝꯃꯒ ꯉꯥꯡꯉꯤꯔꯥꯗꯤ ꯈꯪꯗꯦꯕ
ꯑꯝ
ꯎꯝ ꯑꯗꯣ ꯑꯩꯅ ꯇꯥꯅꯤꯡꯗꯦꯕ ꯑꯗꯨꯒꯨꯝꯕꯗꯣ ꯑꯗꯨꯝ ꯅꯣꯔꯃꯦꯜꯂꯤ ꯈꯣꯏꯒꯦꯔꯥ ꯈꯣꯏꯔꯣꯏꯔꯥ ꯅꯪꯅ ꯑꯗꯨꯝ ꯅꯪꯒꯤ ꯍꯩꯅꯕꯤꯗꯤ ꯏꯁꯥꯒꯤ ꯍꯩꯅꯕꯤꯗ ꯉꯥꯡꯊꯣꯔꯛꯄꯗꯣ
ꯑꯥ
ꯑꯥ ꯑꯗꯨꯗꯣ ꯍꯦꯟꯅ ꯇꯥꯕ ꯌꯥꯝ ꯅꯨꯡꯉꯥꯏꯕꯗꯣ ꯑꯣꯏꯌꯦꯕ
ꯑꯩꯗꯤ ꯑꯗꯨꯝ ꯍꯥꯏꯕꯅꯦ ꯑꯥ
ꯑꯥ ꯃꯤ ꯍꯥꯏꯔꯣ ꯍꯥꯏꯔꯣ
ꯑꯥ ꯑꯣꯏꯌꯦ ꯑꯣꯏꯌꯦ ꯀ꯭ꯌꯨꯠ ꯑꯣꯏꯌꯦ
ꯑꯗꯨꯒꯅꯦ ꯑꯥ ꯃꯩꯇꯩ ꯍꯥꯏꯔꯑꯣ ꯍꯥꯏꯔꯑꯣ ꯀꯩꯅꯣ
ꯅꯠꯇꯦ ꯅꯪ ꯍꯥꯏꯔꯣ
ꯑꯥ ꯃꯩꯇꯩꯂꯣꯟ ꯉꯥꯡꯉꯥꯖꯨ ꯑꯃ ꯃꯩꯇꯩꯂꯣꯟꯗ ꯐꯖꯅꯗꯤ ꯉꯥꯡꯉꯦꯗꯅ ꯃꯅꯤꯄꯨꯔꯤꯖꯦ ꯐꯖꯅ ꯉꯥꯡꯉꯒ ꯑꯥ ꯐꯖꯅ ꯂꯣꯟꯖꯤꯗꯤ ꯁꯦꯡꯅ ꯉꯥꯡꯉꯅꯤꯕ ꯑꯗꯨꯒ ꯋꯥꯔꯠꯇꯣ ꯑꯃ ꯊꯩꯔꯒ ꯉꯥꯡꯕꯒ ꯇꯧꯋꯦꯕ ꯑꯃ ꯍꯥꯏꯗꯅꯣ ꯑꯩꯅ ꯈ꯭ꯋꯥꯏ ꯐꯥꯔꯁꯇ ꯋꯥꯔꯤ ꯁꯅꯕ ꯃꯤ ꯑꯃ ꯑꯩꯖꯦ ꯅꯣꯛ ꯑꯕꯅꯦꯕꯀꯣ ꯃꯥꯅ ꯁꯨꯃꯥꯏ ꯍꯥꯏꯕ ꯂꯧ ꯎ ꯕꯒꯤ ꯂꯧ ꯎꯗꯕ ꯃꯣꯏꯗꯣ ꯂꯧ ꯎꯕ꯭ꯔꯣ ꯎꯗꯕ꯭ꯔꯣ ꯁꯨꯝ ꯋꯥꯔꯤ ꯍꯥꯏꯅ ꯀꯥꯟꯗ ꯑꯁꯨꯃꯥꯏ ꯍꯥꯏꯕꯀꯣ ꯃꯣꯏꯗꯣ ꯎꯗ꯭ꯔꯦ ꯂꯧꯗꯣ ꯍꯥꯏꯅ ꯀꯩꯒꯤꯅꯣꯅ ꯍꯥꯏꯕ ꯑꯗꯨꯒ ꯎꯨꯡ ꯒꯥꯔꯤ ꯆꯪꯕ ꯌꯥꯗꯦ ꯑꯃ ꯐꯣꯔꯁꯟꯒꯤ ꯇꯇꯥꯗꯣ ꯐꯨꯝꯃꯦ ꯂꯩꯕꯥꯛ ꯐꯨꯝꯃꯦ ꯑꯩꯅ ꯀꯔꯤꯅꯣ꯫ ꯆꯀꯥ ꯐꯨꯝꯃꯦ ꯍꯥꯏꯁꯦ ꯀꯔꯤꯅꯗꯣ ꯑꯩꯅ ꯆꯀꯥ ꯐꯨꯝꯃꯦ ꯍꯥꯏꯁꯦ ꯀꯩꯅꯣ ꯑꯩꯁꯦ ꯈꯜꯂꯦ ꯉꯥꯛꯇꯪ ꯑꯩꯅ ꯀꯩꯅꯣ ꯃꯥꯅ ꯆꯀꯥ ꯐꯨꯝꯃꯦ ꯍꯥꯏꯁꯦ ꯑꯩꯅ ꯅꯪꯒꯤꯗꯣ ꯄꯨꯊꯩ ꯍꯥꯏꯔꯣꯅ ꯍꯥꯏꯕꯀꯣ
ꯑꯗꯨ ꯃꯥꯅ ꯍꯣꯏ ꯍꯣꯏ ꯍꯣꯏ ꯍꯣꯏ ꯂꯩꯕꯥꯛꯇꯣ ꯄꯦꯠꯄꯒꯤ ꯄꯨꯊꯩꯑꯌꯦꯅ ꯍꯥꯏꯕ ꯑꯩꯅ ꯍꯣꯏꯅꯦ ꯄꯨꯊꯩ ꯍꯥꯏꯒꯦ ꯍꯥꯏꯌꯣ ꯐꯨꯝꯃꯦ ꯍꯥꯏꯗꯨꯗꯤ ꯑꯩꯗꯤ ꯉꯥꯎꯔꯨꯔꯦ ꯍꯥꯏ
ꯑ
ꯑꯗꯨꯒ ꯃꯥꯗꯣ ꯑꯁ ꯑꯩꯗꯣ ꯃꯩꯇꯩꯂꯣꯟꯗ ꯌꯥꯝ ꯈꯪꯗꯦ ꯑꯗꯨꯒꯤ ꯏꯀꯥꯏꯌꯦ ꯈꯣꯠꯂꯦ
ꯎ
ꯂꯣꯟꯗꯣ ꯉꯥꯡꯉꯒꯁꯨ ꯑꯃ ꯀꯩ ꯑꯩꯅ ꯍꯥꯏꯅꯤꯡꯉꯤꯁꯦ ꯅꯪ ꯈꯪꯉꯝꯅꯦ ꯐꯨꯝꯃꯦꯒ ꯍꯥꯏꯕꯗꯣ ꯑꯃ ꯆꯥꯟꯅꯗꯕꯤꯗ ꯍꯥꯏꯔꯛꯄꯗꯣ꯫
ꯎꯝ ꯑꯩꯁꯨ ꯃꯇꯥꯡ ꯃꯇꯥꯡ ꯑꯗꯨꯃꯥꯏ ꯊꯣꯛꯂꯛꯄ ꯊꯣꯛꯂꯛꯇꯧ ꯃꯥꯜꯂꯦ
ꯑ ꯑꯗꯣ ꯀꯩꯁꯨꯕꯨꯗꯤ ꯀꯥꯏꯗꯦꯗ ꯍꯥꯏꯗꯤ ꯑꯗꯣ ꯑ ꯉꯥꯏꯍꯥꯛꯇꯪꯒ ꯉꯥꯎꯈ꯭ꯔꯗꯤ ꯑꯩꯁꯨ ꯁꯥꯒꯠꯄ ꯌꯥꯝ ꯋꯥꯏꯑꯦꯕ ꯀꯩ ꯍꯥꯏꯅꯤꯡꯉꯤꯅꯣ ꯃꯥꯏꯖꯦ ꯀꯥꯏꯅ ꯂꯣꯟ ꯉꯥꯡꯕꯗ
ꯑꯩꯁꯨ ꯇꯧꯔꯛꯇꯧ ꯃꯥꯜꯂꯦ ꯉꯥꯎ ꯅꯪ ꯉꯥꯎ ꯐ ꯐ ꯉꯥꯎꯍꯅꯤ
ꯑꯗꯣ ꯇꯧꯗꯦ ꯅꯪ ꯉꯁꯥꯏꯗꯩ ꯋꯥꯔꯤ ꯁꯅꯩꯗꯣ ꯀꯩꯝ ꯇꯧꯗꯦꯕ꯫ ꯑꯗꯨꯅꯦ ꯑꯩꯅ ꯅꯪꯗꯣ ꯌꯥꯝ ꯐꯖꯅ ꯉꯥꯡꯉꯦ ꯍꯥꯏꯗꯣ꯫
ꯍꯕ ꯑꯩꯂꯣꯏꯗ꯭ꯔꯤ
ꯎꯝ
ꯅꯪ ꯇꯦꯛꯊꯔꯛꯇ꯭ꯔꯦ ꯅꯪ ꯇꯦꯒꯤ꯫
ꯎꯝ ꯅꯪ ꯀꯩꯅꯣꯝꯃ ꯍꯥꯏꯒꯦ ꯇꯧꯕ ꯃꯥꯜꯂꯦꯗ
ꯅꯠꯇꯦꯗ ꯅꯤꯡꯁꯤꯡꯗ꯭ꯔꯦ꯫
ꯀꯥꯎꯒ꯭ꯔꯕ ꯎꯝ